ꯑꯣ ꯆ ꯆꯥꯔꯕꯣ ꯀꯃꯥꯏ ꯇꯧꯔꯤꯒꯦ
ꯍꯦ ꯆꯥꯛ ꯆꯥꯗ꯭ꯔꯤꯅꯦ ꯆꯥꯔꯕ‌ꯣ
ꯆꯥꯗꯔꯤ ꯑꯩꯁꯨ
ꯑꯗꯨꯗꯤ ꯆꯥꯛ ꯊꯦꯡꯉꯤꯅꯥ
ꯍꯣꯏ ꯆꯥꯛ ꯈꯔ ꯊ‌ꯦꯡꯉ‌ꯦ
ꯅꯨꯡꯉꯥꯏꯔꯤꯕ‌ꯣ ꯅꯪꯕꯨ ꯀꯃꯥꯏ ꯀꯃꯥꯏ ꯇꯧꯔꯤꯒꯦ
ꯑꯥꯎ ꯅꯨꯡꯉꯥꯏꯔꯤ ꯅꯨꯡꯉꯥꯏꯔꯤ ꯍꯥꯏꯇꯥꯔꯦ
ꯎꯝ ꯍꯧꯖꯤꯛꯀꯥꯟꯁꯦ ꯆꯥꯛ ꯊꯣꯡꯕꯗꯤ ꯍꯧꯈ꯭ꯔꯕ ꯅꯠꯇ꯭ꯔꯣ
ꯆꯥꯛ ꯊꯣꯡꯕ ꯍꯧꯈ꯭ꯔꯦ
ꯀꯩ ꯏꯟꯖꯥꯡ ꯑꯣꯏꯔꯖꯥꯠꯅꯣ
ꯑꯝ ꯈꯪꯗ‌ꯦꯅꯦ ꯑꯗꯨꯗꯤ
ꯁꯧꯒ꯭ꯔꯤꯒ ꯊꯣꯡꯖꯥꯠꯂ‌ꯣ ꯁꯥꯒꯠꯂꯛꯄꯁꯤꯗ ꯁꯧꯒꯔꯤ ꯆꯥꯕ ꯍꯥꯎꯕꯅꯤꯅꯦ
ꯎꯝ ꯀꯪꯍꯧ ꯑꯃꯒ ꯊꯥꯕꯗꯗꯤ ꯍꯥꯏꯌ
ꯀꯩꯍꯥꯏꯕꯥ
ꯊꯥꯏꯗꯤ ꯌꯥꯝ ꯁꯥꯥꯈꯤꯕꯅꯦꯕ
ꯑꯣ ꯁꯣꯛꯒꯤꯒ ꯀꯪꯉꯣꯒ ꯁꯣꯒꯤꯒ ꯀꯥꯡꯉꯧꯒ ꯍꯥꯏꯁꯦ ꯑꯩꯈꯣꯏꯒꯤ ꯀꯥꯂꯦꯟꯒꯤ ꯈ꯭ꯋꯥꯏꯗꯒꯤ ꯆꯥꯟꯅꯕ ꯆꯟꯁꯥꯡ ꯃꯈꯜ ꯑꯃꯅꯤꯅꯦ ꯑꯩꯈꯣꯏꯅ ꯆꯥꯕꯗ ꯌꯥꯝꯅ ꯆꯥꯛ ꯌꯥꯝ ꯆꯪꯕ ꯍꯥꯏ ꯇꯥꯔꯦ
ꯎꯝ
ꯊꯕꯛꯀ ꯊꯕꯛꯀ ꯋꯥꯅ ꯁꯨꯕ ꯆꯠꯂꯨꯔꯀꯥꯟꯗ ꯍꯜꯂꯛꯑꯒ ꯆꯧꯒꯤ ꯀꯥꯡꯉꯧꯕ ꯇꯧꯔꯝꯃꯗꯤ ꯆꯥꯛꯁꯦ ꯆꯐꯨ ꯆꯥꯔꯁꯨ ꯄꯦꯟꯗꯕ
ꯍꯣꯏꯗꯚꯥꯏ ꯇꯔ
ꯎꯝ ꯍꯧꯖꯤꯛ ꯊꯕꯛ ꯏꯟꯈꯥꯡ ꯑꯗꯨꯝ ꯆꯠꯂꯤꯕꯣ ꯀꯃꯥꯏ ꯀꯃꯥꯏꯅ ꯇꯧꯒꯦ
ꯃꯣꯏꯒ ꯁꯥꯂꯤ ꯎꯝ ꯌꯥꯝꯅ ꯅꯨꯡꯉꯥꯏꯖ ꯍꯥꯏ
ꯌꯥꯝ ꯐꯔꯦ ꯅꯪ ꯅꯪ ꯅꯨꯡꯉꯥꯏ ꯂꯩꯔꯤ ꯄꯥꯎꯇꯥꯕꯗ ꯅꯨꯡꯉꯥꯏ ꯐꯥꯎꯋꯦ ꯑꯩꯉꯣꯟꯗ ꯑꯉꯥꯡꯁꯤꯡꯒꯗꯤ ꯀꯃꯥꯏ ꯀꯃꯥꯏꯅ ꯇꯧꯔꯤ
ꯍꯥꯡꯖꯁꯨ ꯑꯗꯨꯝ ꯂꯩꯔꯤ ꯃꯣꯏꯁꯨ ꯅꯨꯡꯉꯥꯏ ꯅꯨꯡꯉꯥꯏ ꯂꯩꯔꯤ ꯀꯩꯅꯝ ꯇꯧꯗꯦ
ꯃꯣꯏꯗꯤ ꯂꯥꯏꯔꯤꯛ ꯂꯥꯏꯁꯨ ꯇꯝꯕ ꯂꯣꯏꯁꯜꯂꯛꯑꯕ
ꯂꯥꯏꯛ ꯂꯥꯏꯁꯨ ꯇꯝꯕ ꯂꯣꯏꯁꯤꯜꯂꯛꯑꯦ ꯂꯥꯏꯔꯤꯛ ꯑꯆꯧꯕ ꯇꯝꯒꯗꯕꯗ ꯉ ꯍꯥꯏꯔꯦ ꯀꯩꯗ ꯇꯝꯍꯟꯁꯤꯒꯦꯅ ꯈꯜꯂꯤꯅꯤ
ꯌꯥꯝ ꯆꯥꯎꯔꯝꯃꯅꯤꯅ ꯂꯩ ꯎꯗꯕ ꯌꯥꯝ ꯀꯨꯏꯔꯅꯤ
ꯀꯔꯤ ꯇꯝꯍꯟꯁꯤꯒꯦꯅ ꯈꯜꯂꯤ
ꯑꯣ ꯑꯗꯨ ꯃꯣꯏ ꯃꯣꯏꯅ ꯄꯥꯝꯕ ꯂꯥꯏꯟꯗꯨ ꯀꯔꯤ ꯀꯔꯤ ꯄꯥꯝꯃꯤꯅ ꯅꯣꯡꯃ ꯐꯝꯃꯤꯟꯅꯔꯒ ꯑꯝꯇ ꯐꯖꯅ ꯋꯥꯔꯤ ꯇꯧꯔꯦꯗꯅ ꯑꯩꯈꯣꯏ ꯏꯃꯨꯡ ꯃꯅꯨꯡꯗ ꯄꯨꯜꯂꯒ ꯍꯥꯏꯇꯥꯥꯔꯦꯅꯦ ꯃꯈꯣꯏꯗꯣ ꯀꯩꯀꯩ ꯂꯥꯏꯟꯗ ꯆꯠꯅꯤꯡꯉꯤ ꯈꯣꯠꯅꯤꯡꯉꯤ ꯁꯤꯗ ꯀꯔꯝꯕ ꯃꯍꯩꯁꯪꯗꯣ ꯀꯔꯝꯕ ꯇꯝꯅꯤꯡꯉꯤ ꯈꯣꯠꯂꯤꯗꯣ ꯍꯪꯉꯒ ꯍꯧꯖꯤꯛꯀꯥꯟꯗꯤ ꯆꯥꯎꯈꯠꯂꯛꯑꯕꯅꯤꯅ ꯌꯥꯝꯅ ꯐꯪꯉꯦꯥꯟꯅ ꯍꯥꯟꯅ ꯎꯔꯝꯗꯕ ꯈꯪꯉꯝꯗꯕ ꯃꯌꯥꯝ ꯑꯃ ꯎꯕ ꯐꯪꯉꯦ ꯑꯗꯨꯗꯨꯅ ꯈ꯭ꯋꯥꯏꯗꯒꯤ ꯐꯕꯗꯣ ꯈꯜꯂꯒ ꯊꯝꯍꯟꯒꯗꯕꯅꯤꯣ
ꯎꯝ ꯑꯗꯣ ꯋꯥꯈꯜ ꯑꯃꯁ ꯈꯜꯂꯤ ꯍꯥꯏꯗꯤ ꯅꯣꯡꯊꯛꯇ ꯄꯥꯏꯕꯗꯣ ꯑꯗꯨ ꯊꯧꯕꯁꯤꯅ ꯅꯣꯡꯊꯛꯇ ꯄꯥꯏꯕꯗꯣ
ꯎꯝ
ꯑꯗꯨ ꯐꯧꯁꯤꯅ ꯀꯃꯥꯏ ꯀꯃꯥꯏꯅ ꯇꯧꯕꯖꯥꯠꯅꯣ ꯀꯩ ꯀꯩ ꯆꯪꯕꯖꯥꯠꯅꯣ ꯀꯥꯏꯅ ꯁꯨꯝ ꯑꯩꯂ ꯍ ꯀꯔꯦ
ꯑꯗꯨꯗꯤ ꯑꯩꯅ ꯑꯩꯅ ꯁꯨꯝ ꯈꯟꯕꯗ ꯃꯈꯣꯏꯒꯤ ꯄꯔꯤꯈꯥ ꯑꯃ ꯂꯩ ꯃꯈꯣꯏ ꯑꯗꯨ ꯇꯝꯅꯕ ꯍꯥꯏꯔꯤꯕ ꯄꯔꯤꯈꯥꯁꯤ ꯃꯍꯥꯛꯅ ꯊꯥꯔꯅꯤ ꯑꯗꯨꯗꯨꯒ ꯃꯁꯤꯗ ꯌꯥꯎꯔꯛꯄ ꯇꯥꯔꯒꯗꯤ ꯇꯝꯗꯣꯔꯤꯕꯅꯦꯕ ꯇꯝꯕ ꯃꯇꯝꯁꯤꯗ ꯆꯍꯤ ꯑꯗꯨꯝ ꯈꯔ ꯆꯪꯉꯤ ꯍꯥꯏꯔꯤꯕ ꯍꯥꯏꯔꯤꯕꯁꯤ ꯇꯝꯅꯕ ꯍꯣꯠꯅꯕ ꯃꯇꯝꯗ ꯆꯍꯤ ꯑꯗꯨꯝ ꯐꯖꯅ ꯆꯪꯉꯤ ꯑꯗꯨꯒ ꯆꯍꯤꯗ ꯅꯠꯇꯅ ꯄꯩꯁꯥꯁꯨ ꯐꯖꯅ ꯆꯪꯕ ꯑꯃ ꯑꯣꯏ
ꯎꯝ ꯑꯗꯣ ꯃꯈꯣꯏꯒꯤ ꯌꯥꯝ ꯃꯔꯨ ꯑꯣꯏꯅ ꯂꯧꯅꯔꯤꯕ ꯂꯥꯏꯔꯤꯛꯁꯦ ꯈ ꯀꯕꯨꯖꯦ ꯑꯌꯥꯝꯕꯅ ꯑꯪ ꯀꯒ ꯑꯗꯨꯒ ꯑꯃ ꯆꯪꯗꯕ ꯌꯥꯗꯕ ꯑꯃ ꯂꯩꯕ ꯑꯗꯨꯒꯅꯦꯕ ꯏꯪꯒꯥꯖꯤ ꯏꯪꯒꯥꯖꯤꯃ ꯅꯠꯇꯦ ꯍꯥꯏꯗꯤ
ꯑꯣ ꯆꯥꯎꯈꯠꯂꯛꯄꯒꯤ ꯎꯝ
ꯑꯗꯨꯅꯤ ꯑꯗꯨꯗ ꯃꯣꯏꯅ ꯌꯥꯝ ꯌꯥꯝ ꯐꯣꯀꯁ ꯌꯥꯝꯅ ꯃꯔꯨ ꯑꯣꯏꯅ ꯂꯧꯔꯤꯕꯖꯤꯅ ꯑꯪꯀ ꯀꯖꯤꯗꯖꯨ ꯎꯝ ꯀꯩꯅꯣꯗꯒꯤ ꯀꯩ ꯍꯥꯏꯅꯤ ꯊꯥꯎꯖꯤ ꯑꯗꯨꯃꯥꯏꯅ ꯑꯣꯏꯌꯦꯕꯀꯣ ꯑꯇꯣꯞꯄ ꯑꯔꯨ ꯑꯥ ꯀꯩꯁꯨ ꯌꯥꯎꯗꯕꯤ ꯃꯑꯣꯡ ꯅꯤ ꯃꯨꯒꯤꯁꯤ
ꯑꯥ ꯗꯨꯅꯦ ꯍꯧꯖꯤꯛꯀꯤ ꯃꯇꯝꯖꯤꯒ ꯑꯈꯣꯏꯅ ꯍꯥꯟꯅ ꯅꯍꯥ ꯑꯉꯥꯡ ꯑꯣꯏꯔꯤꯀꯥꯟ ꯇꯝꯃꯛꯄꯗꯨꯒ ꯌꯥꯝꯅ ꯈꯦꯠꯅꯔꯕꯅꯤꯅ ꯌꯥꯝꯅ ꯃꯥꯟꯅꯗ꯭ꯔꯕꯅꯤꯅꯦ ꯑꯈꯣꯏꯅ ꯑꯈꯣꯏꯩꯅꯖꯨ ꯍꯦꯛ ꯇꯥꯛꯄ ꯉꯝꯗꯕ ꯖꯒꯥ ꯑꯃ ꯂꯥꯛꯑꯦꯕ
ꯎꯝ
ꯀꯩꯒꯤꯅꯣ ꯍꯥꯏꯗꯤ ꯑꯈꯣꯏꯅ ꯇꯝꯃꯛꯄꯗꯅ ꯑꯃ ꯃꯈꯣꯏꯅ ꯍꯧꯖꯤꯛ ꯇꯝꯃꯤꯕꯖꯤꯅ ꯑꯃ ꯂꯣꯏꯅꯕꯛ ꯍꯣꯡꯗꯣꯛꯈ꯭ꯔꯕꯅꯤꯅꯅꯦ
ꯑꯥ ꯑꯈꯣꯏ ꯍꯧꯖꯤꯛꯀꯤꯖꯤꯅ ꯍꯦꯟ ꯌꯥꯝ ꯂꯨ ꯂꯨꯕ ꯍꯦꯜꯂꯦ ꯑꯈꯣꯏꯅ ꯍꯥꯟ ꯇꯝꯃꯛꯄꯗꯨꯗꯒꯤ ꯑꯗꯨꯗꯨꯅ ꯗꯨꯗꯤ ꯍꯧꯖꯤꯖꯤꯛ ꯆꯥꯎꯈꯠꯂꯛꯄꯒꯤ ꯃꯇꯨꯡ ꯏꯟꯅ ꯑꯉꯥꯡ ꯃꯈꯩ ꯌꯥꯝꯅ ꯁꯤꯡꯕ ꯍꯦꯟꯀꯠꯂꯦ ꯑꯉꯥꯡ ꯄꯤꯛꯇ ꯉꯥꯏꯔꯤꯕꯗꯒꯤ ꯍꯧꯔꯒ ꯌꯥꯝꯁꯤꯡꯕ ꯍꯦꯜꯂꯦꯞ ꯈꯣꯏꯅ ꯍꯥꯟꯅ ꯏꯄꯪ ꯄꯪꯉ ꯂꯩꯔꯝꯕꯗꯣ ꯌꯥꯗ꯭ꯔꯦ ꯍꯧꯖꯤꯛꯁꯦ
ꯑꯗꯣ ꯑꯉꯥꯡꯖꯦ ꯑꯃꯨꯛ ꯍꯥꯏꯕꯖꯤꯗ ꯏꯁꯥꯅ ꯈꯪ ꯍꯥꯏꯕꯖꯤꯗꯗꯤ ꯈꯪꯒꯔ꯭ꯦ ꯑꯗꯨꯒ ꯃꯊꯪ ꯑꯃꯨꯛ ꯍꯥꯏꯔꯛꯄꯗ ꯈꯪꯗꯕ ꯑꯉꯥꯡꯒꯩꯖꯤꯗꯤ ꯀꯃꯥꯏꯅ ꯈꯪꯍꯟꯒꯦ
ꯍꯥꯏꯁꯤꯅꯗꯤ ꯑꯉꯥꯡꯁꯤꯡꯁꯤ ꯌꯥꯝꯅ ꯀꯥꯎꯒꯟꯕ ꯑꯉꯥꯡꯁꯤꯡ ꯑꯣꯏꯗꯣꯏꯔꯥ
ꯀꯥꯎꯒꯟꯕ ꯍꯥꯏꯗꯣꯏꯔꯥ ꯃꯨꯟꯅ ꯄꯥꯁꯟꯗꯕ ꯍꯥꯏꯒꯗꯔꯥ ꯑꯗꯨꯃꯥꯏꯅ ꯁꯤ ꯑꯅꯤꯖꯦ ꯑꯣꯏꯗꯣꯏꯅꯦꯕ ꯑꯉꯥꯡꯖꯤ ꯀꯩꯁꯨ ꯄꯪꯕ ꯑꯉꯥꯡꯗꯤ ꯑꯣꯏ
ꯑꯗꯨꯗꯤ ꯑꯉꯥꯡꯒꯤ ꯍꯧꯅꯁꯥꯅꯤꯗ ꯉꯁꯤ ꯇꯥꯛꯈꯤꯕꯅꯤꯅ ꯍꯌꯦꯡ ꯑꯃꯨꯛ ꯍꯦꯛ ꯍꯜꯂꯛꯄꯗ ꯗ ꯀꯥꯎꯊꯣꯛꯄ ꯍꯧ ꯍꯧꯖꯤꯛ ꯑꯃꯨꯛ ꯇꯥꯛꯈꯤꯕꯖꯤꯅ ꯉꯍꯥꯛ ꯂꯩꯔ ꯑꯃꯨꯛ ꯀꯥꯎꯊꯣꯛꯄ ꯃꯁꯤꯗꯤ ꯑꯉꯥꯡꯒꯤ ꯃꯍꯧꯁꯥꯅꯤ ꯑꯗꯨꯕꯨ ꯑꯩꯈꯣꯏꯅ ꯑꯥ ꯃꯃꯥ ꯃꯄꯥ ꯑꯣꯏꯕꯁꯤꯡꯁꯤꯅꯅꯦ ꯑꯉꯥꯡꯁꯤ ꯌꯥꯝꯅ ꯑꯝ ꯁꯦꯟꯅꯕꯤꯕ ꯍꯥꯏꯕ ꯇꯥꯔꯦ ꯃꯥꯁꯤ ꯁꯝꯅ ꯍꯥꯏꯔꯕꯗ ꯃꯍꯥꯛꯁꯤ ꯂꯥꯏꯔꯤꯛ ꯇꯝꯕ ꯆꯠꯂꯦ ꯑꯗꯒꯤ ꯑꯣꯖꯥꯏ ꯃꯅꯥꯛꯇ ꯑꯣꯖꯥꯅ ꯇꯥꯛꯂꯛꯄꯁꯤꯡꯗꯨ ꯌꯨꯝꯗ ꯍꯜꯂꯑꯀꯥꯟꯗ ꯀꯩꯀꯩ ꯇꯥꯛꯂꯛꯏ ꯑꯗꯒꯤ ꯀꯩꯀꯩ ꯄꯤꯔꯛꯏ ꯍꯥꯏꯕꯅꯆꯤꯡꯕ ꯍꯦꯛ ꯌꯦꯡꯕꯤꯕ ꯑꯗꯒꯤ ꯑꯣꯖꯥꯅ ꯇꯧꯔꯣ ꯍꯥꯏꯕ ꯌꯨꯝꯗ ꯇꯧꯔꯣ ꯍꯥꯏꯕ ꯊꯕꯛꯁꯤꯡꯗꯣ ꯍꯦꯛ ꯐꯖꯅ ꯇꯧꯕꯤꯕ ꯑꯗꯒꯤ ꯎꯝ ꯂꯥꯏꯔꯤꯛ ꯉꯥꯇꯖꯨ ꯌꯥꯗꯦ ꯑꯃꯨꯛꯀ ꯃꯈꯣꯏꯗꯣ ꯌꯥꯝꯅ ꯁꯥꯟꯅꯍꯟꯕ ꯆꯪꯉꯤ ꯁꯥꯟꯅꯍꯟꯕ ꯁꯥꯟꯅꯕ ꯍꯥꯏꯕꯁꯤ ꯃꯁꯥ ꯃꯎ ꯐ ꯐꯒꯗꯧꯔꯤꯕꯅꯤ ꯃꯈꯣꯏꯗ ꯑꯗꯨꯗꯨꯒ ꯂꯥꯏꯔꯤꯛꯁꯤ ꯁꯨꯝ ꯌꯨꯝꯗ ꯀꯥ ꯑꯃꯗ ꯁꯨꯝ ꯇꯧꯔꯒ ꯂꯩ ꯇꯥꯔꯗꯤ ꯍꯛꯆꯥꯡꯖꯤꯖꯨ ꯁꯣꯛꯂꯛꯑꯦꯕ ꯍꯛꯆꯥꯡ ꯁꯣꯛꯂꯛ ꯇꯥꯔꯒꯗꯤ ꯂꯥꯏꯔꯤꯛꯁꯨ ꯑꯃꯨꯛꯀ ꯄꯨꯛꯅꯤꯡ ꯆꯪꯕ ꯉꯝꯗꯦꯕ ꯃꯈꯣꯏꯗ
ꯗꯨ ꯍꯣꯏ ꯑꯗꯨꯒ ꯈꯪꯖꯜꯂꯒꯦ
ꯑꯗꯨꯅꯦ ꯑꯗꯨ ꯃꯃꯥ ꯃꯄꯥ ꯑꯣꯏꯕꯁꯤꯡꯗꯨꯗ ꯑꯃꯨꯛ ꯍꯥꯏꯅꯤꯡꯕꯁꯤ ꯎꯝ ꯑꯉꯥꯡꯖꯤ ꯂꯥꯏꯔꯤꯛ ꯇꯝꯕ ꯊꯥꯒꯔ꯭ ꯒ ꯍꯜꯂꯑꯒ ꯌꯦꯡꯕꯤꯗꯕꯖꯦ ꯃꯁꯤ ꯌꯥꯝ ꯁꯣꯏꯌꯦꯕ ꯑꯇꯣꯞꯄ ꯀꯩ
ꯑꯉꯥꯡ ꯈꯔ ꯂꯥꯏꯔꯤꯛ ꯇꯥꯛꯏ ꯌꯨꯝꯗ
ꯑꯥ
ꯑꯗꯣ ꯑꯉꯥꯡꯁꯤꯡꯁꯦ ꯃꯥꯅ ꯍꯥꯏꯗꯤ ꯑꯩꯅ ꯇꯥꯏꯗꯣ ꯌꯥꯅꯤꯡꯗ꯭ꯔꯤꯔꯥ ꯑꯗꯒꯤ ꯃꯁꯥꯅ ꯄꯜꯂꯤꯔꯥ ꯀꯩꯅꯣ ꯈꯪꯗꯕ ꯑꯃ ꯇꯧꯕ ꯍꯥꯏꯇꯥꯔꯦ
ꯎꯝ
ꯑꯗꯤ ꯃꯍꯩꯁꯦ ꯑꯅꯤꯁꯨꯕ ꯃꯉꯥꯁꯨꯨꯕ ꯑꯗꯨꯝꯕ ꯈꯛꯇꯅꯦꯕ ꯌꯥꯝ ꯆꯥꯎꯕ ꯑꯉꯥꯡ ꯅꯠꯇꯦꯕ
ꯑꯣ ꯑꯗꯨꯗꯤ ꯑꯉꯥꯡꯁꯤꯡꯗ ꯌꯥꯝꯅ ꯌꯥꯝꯅ ꯄꯤꯛꯏꯕ ꯑꯉꯥꯡ ꯉꯥꯛꯇꯅꯤꯅꯦ
ꯃꯣꯏꯅ ꯇꯥꯛꯏꯕꯗꯣ ꯈꯪꯅꯤꯡꯗꯕꯩ ꯃꯑꯣꯡꯗ ꯍꯥꯏꯗꯤ ꯌꯥꯅꯤꯡꯗ꯭ꯔꯤꯔꯥ ꯑꯗꯒꯤ ꯍꯩꯅꯗ꯭ꯔꯤꯔꯥ ꯑꯃ ꯇꯧꯕ
ꯑꯗꯨꯗꯤ ꯁꯨꯃꯥꯏꯅ ꯇꯧꯁꯤ ꯃꯈꯣꯏꯁꯦ ꯌꯥꯝꯅ ꯆꯩ ꯊꯥꯡꯕꯁꯨ ꯌꯥꯕ ꯃꯇꯝ ꯑꯣꯏꯗ꯭ꯔꯤ ꯌꯥꯝꯅ ꯅꯧꯔꯤꯕ ꯑꯉꯥꯡꯇ ꯑꯣꯏꯅ ꯇꯧꯋꯤ ꯑꯗꯨ ꯑꯣꯏꯇꯥꯔꯒꯗꯤ ꯃꯈꯣꯏꯁꯦ ꯂꯣꯏꯅꯕ ꯃꯇꯝꯗ ꯑꯩꯈꯣꯏꯅ ꯀꯤꯍꯟ ꯈꯪꯍꯟꯗꯕꯤꯗ ꯍꯥꯏꯕ ꯇꯥꯔꯦ ꯆꯩꯅ ꯆꯩꯅ ꯐꯠꯇꯕꯤꯗ ꯑꯗꯒꯤ ꯋꯥꯃꯛꯇ ꯍꯥꯏꯕ ꯑꯣꯏꯔꯔꯒꯁꯨ ꯐꯖꯅ ꯐꯖꯕ ꯋꯥꯍꯩ ꯅꯨꯡꯁꯤꯕ ꯅꯨꯡꯁꯤꯕ ꯋꯥꯍꯩ ꯃꯌꯥꯝꯗꯨꯅ ꯑꯣꯏꯅ ꯁꯦꯝꯗꯣꯛꯄꯤꯕ ꯑꯃ ꯆꯪꯉꯤ ꯃꯈꯣꯏꯗ ꯀꯔꯤꯒꯨꯝꯕ ꯀ ꯑ ꯑꯀꯤ ꯑꯈꯪ ꯄꯤꯔꯒ ꯑꯣꯏꯅ ꯁꯦꯝꯗꯣꯛꯈꯤ ꯁꯦꯝꯗꯣꯛꯄ ꯇꯥꯔꯒꯗꯤ ꯌꯥꯝ ꯀꯨꯏꯅ ꯆꯠꯄ ꯑꯣꯏꯗꯦꯕ ꯍꯧꯖꯤꯛꯀꯤ ꯍꯥꯏꯔꯤꯕ ꯑꯀꯤꯕꯅꯤ ꯃꯣꯏꯅ ꯈꯔ ꯂꯩꯔꯦ ꯆꯥꯎꯔꯛꯄ ꯀꯥꯟꯗ ꯑꯗꯨꯝ ꯐꯈꯤꯕ ꯇꯧꯋꯦ ꯑꯗꯨꯅ ꯅꯨꯡ ꯑꯅ ꯃꯈꯣꯏꯗ ꯍꯥꯏꯕ ꯇꯥꯔꯒꯗꯤ ꯌꯥꯝꯅ ꯀꯨꯏꯅ ꯆꯠꯂꯤ ꯑꯗꯨꯗꯨꯒ ꯑꯉꯥꯡꯁꯤꯡꯁ ꯅꯨꯡꯁꯤꯕ ꯋꯥꯅ ꯁꯦꯝꯕꯁꯤꯅ ꯍꯦꯟꯅ ꯃꯇꯤꯛ ꯆꯥꯕ ꯍꯦꯜꯂꯦ ꯍꯥꯏꯇꯥꯔꯦ ꯑꯗꯨꯅ ꯌꯥꯔꯤꯕꯃꯈꯩ ꯃꯈꯣꯏꯗ ꯐꯨꯕꯤꯗꯕ ꯑꯗꯒꯤ ꯃꯈꯣꯏꯗ ꯍꯔꯥꯎꯕ ꯍꯔꯥꯎꯍꯜꯂꯒ ꯑꯣꯏꯅ ꯂꯥꯏꯔꯤꯛꯁꯤ ꯂꯥꯏꯔꯤꯛꯁꯤꯗ ꯗꯟꯗꯤꯒꯤ ꯑꯣꯏꯅ ꯄꯥꯍꯟꯕ ꯅꯠꯇꯕ ꯌꯥꯝ ꯅꯨꯡꯉꯥꯏꯅ ꯇꯥꯛꯄꯤꯕ ꯃꯈꯣꯏꯗ ꯌꯥꯝꯅ ꯑꯩꯈꯣꯏꯒꯤ ꯃꯈꯣꯏꯅ ꯌꯥꯝ ꯇꯜꯂꯛꯄ ꯃꯇꯝꯗ ꯍꯦꯛ ꯃꯈꯣꯏꯅ ꯑꯄꯥꯝꯕ ꯊꯕꯛ ꯍꯦꯛ ꯇꯧꯕꯤꯕ ꯑꯗꯒꯤ ꯃꯈꯣꯏꯅ ꯑꯄꯥꯝꯕ ꯊꯕꯛꯇꯣ ꯇꯧꯕꯤꯔꯕꯅꯤꯅ ꯑꯃꯨꯛꯀ ꯑꯣꯖꯥꯅ ꯍꯥꯏꯕꯗꯨꯣ ꯑꯃꯨꯛꯀ ꯍꯦꯛ ꯏꯟꯅꯅꯕ ꯁꯤ ꯇꯧꯔꯁꯤ ꯁꯤ ꯇꯧꯔꯁꯤ ꯍꯥꯏꯗꯅ ꯑꯃꯨꯛꯀ ꯍꯦꯛ ꯇꯧꯍꯟꯕ ꯑꯗꯨꯃꯥꯏꯅ ꯁꯅꯥ ꯁꯅꯥ ꯇꯧꯕꯁꯤꯅ ꯍꯦꯟꯅ ꯃꯈꯣꯏꯗ ꯅꯨꯡꯉꯥꯏꯕ ꯍꯦꯜꯂꯤ ꯑꯗꯨꯗꯨꯒ ꯂꯥꯏꯔꯤꯛ ꯇꯝꯕ ꯃꯇꯝꯗ ꯇꯟꯗꯦ ꯍꯥꯏ ꯇꯥꯔꯦ ꯇꯝꯅꯤꯡꯕ ꯍꯦꯜꯂꯤ
ꯎꯝ
ꯐꯔꯦ ꯐꯔꯦ ꯊꯝꯃꯒꯦ ꯉꯁꯤꯒꯤꯗꯤ
ꯎꯝ